ꯍꯜꯂꯣ
ꯇꯥꯕ꯭ꯔꯥ
ꯍ ꯍ ꯇꯥꯔꯦ ꯇꯥꯔꯦꯅꯦꯔ ꯌꯥꯔꯕ ꯑꯣ ꯑꯣ
ꯑꯗꯨꯅꯦ ꯄꯠ ꯄꯠ ꯇꯠꯂꯦ ꯍꯥꯏꯕ
ꯎꯝ
ꯑꯗꯨꯅꯤ ꯈꯪꯗꯦ ꯑꯩꯈꯣꯏ ꯆꯤꯟꯖꯥꯛꯒꯤ ꯌꯨꯊꯛꯁꯦ ꯑ ꯃꯤ ꯀꯃꯔꯗ ꯑꯗꯨꯒ ꯑꯃꯨꯛ ꯃꯄꯥꯟꯗ ꯆꯠꯈ꯭ꯔꯀꯥꯟꯗꯁꯨ ꯃꯄꯥꯟꯒꯤ ꯆꯤꯟꯖꯥꯛ ꯌꯨꯊꯛꯁꯦ ꯃꯤ ꯃꯤ ꯍꯩꯅꯕ ꯍꯥꯏꯒꯗ꯭ꯔꯥ ꯑꯩꯈꯣꯏꯅ ꯑꯃꯨꯛ ꯑꯩꯈꯣꯏ ꯏꯔꯝꯗꯝꯒꯤꯁꯤꯅ ꯍꯦꯟ ꯍꯦꯟꯕꯩ ꯇꯥꯏꯞꯇ ꯑꯃ ꯐꯥꯎꯗ꯭ꯔꯣ
ꯎꯝ ꯏꯔꯝꯗꯝꯅ ꯏꯍꯦꯟ ꯍꯦꯟꯕꯕꯨ ꯍꯧꯖꯤꯛ ꯃꯄꯥꯟ ꯂꯝꯗ ꯆꯠꯈ꯭ꯔꯀꯥꯟꯗ ꯆꯥꯕ ꯆꯥꯛ ꯃꯣꯏꯗꯤ ꯆꯥꯛꯁꯨ ꯑꯃꯨꯛ ꯄꯤꯗꯦꯀꯣ ꯆꯥꯛ ꯆꯥꯅꯗꯦꯀꯣ ꯑꯗꯨꯅ ꯆꯥꯛ ꯄꯤꯗꯕꯤꯗ ꯍꯣꯁꯇꯦꯜꯗ ꯂꯩꯕ ꯏꯃꯥꯟꯅꯕꯤꯁꯤꯡ ꯑꯗꯨꯃꯥꯏꯅ ꯆꯥꯛ ꯄꯤꯗꯕꯒꯤ ꯆꯥꯛꯇꯣ ꯆꯥꯕ ꯋꯥꯕꯗꯣ ꯑꯗꯨꯗꯨꯅ ꯆꯥꯗꯕꯗꯣ ꯆꯥꯗꯕꯒꯤ ꯃꯥꯒꯤꯔꯣꯝꯗꯒ ꯊꯣꯡꯖꯔꯒ ꯆꯥꯕ ꯈꯣꯠꯄ ꯑꯗꯒꯤ ꯑꯩꯈꯣꯏ ꯏꯆꯟꯅꯨꯄꯤ ꯈꯣꯏꯕꯤ ꯃꯈꯣꯏꯅꯉꯗ ꯅꯍꯥꯟꯋꯥꯏ ꯂꯩꯔꯤꯉꯩꯗ ꯑꯗꯨꯃꯥꯏꯅ ꯇꯧꯕꯒꯤ ꯌꯥꯝ ꯇꯧꯋꯦ ꯑꯗꯨꯅ ꯑꯩꯈꯣꯏꯗꯤ ꯆꯥꯛꯀꯤ ꯃꯤꯅꯤꯗꯣ ꯑꯩꯈꯣꯏ ꯅꯣꯔꯠ ꯏꯁꯀꯤ ꯃꯆꯥꯁꯤꯡꯁꯤꯗꯤ ꯀꯣ
ꯎꯝ ꯑꯗꯨꯅꯦ ꯁꯤ ꯅꯛꯈ꯭ꯔꯕꯀꯣ ꯑꯁꯥꯝꯁꯦ ꯑꯩꯅ ꯑꯁꯥꯝꯗ ꯁꯤꯜꯆꯔꯗ ꯅꯠꯇ꯭ꯔꯒ ꯂꯛꯈꯤꯄꯨꯔꯗ ꯂꯩꯀꯥꯟꯗꯅꯦ ꯆꯤꯟꯖꯥꯛꯁꯦ ꯀꯩꯒꯤꯅꯣ ꯍꯥꯏ ꯀꯥꯟꯗꯅꯦ ꯁꯨꯃꯥꯏ ꯃꯥꯟꯅꯗ꯭ꯔꯦꯕ ꯀꯩꯅꯣ ꯃꯣꯏꯗꯤ ꯆꯦꯡꯐꯧ ꯃꯥꯟꯅꯗꯦ ꯆꯦꯡꯁꯦ ꯑꯩꯈꯣꯏ ꯁꯨꯄꯔꯐꯥꯏꯟꯗꯣ ꯑꯗꯨꯒꯤ ꯇꯥꯏꯞ ꯃꯣꯏ ꯑꯥꯗ ꯆꯦꯡ ꯑꯐꯕ ꯊꯥꯕꯁꯦ ꯁꯨꯄꯔꯐꯥꯏꯟꯗꯧ ꯇꯧꯋꯦꯕ ꯑꯗꯨꯗꯤ ꯂꯩꯍꯥꯎꯗꯨꯗ ꯍꯧꯕ ꯃꯇꯝꯗ
ꯑꯣ ꯂꯩꯍꯥꯎꯒꯤ ꯈꯦꯠꯅꯕꯗꯣ
ꯍꯣꯏ ꯍꯣꯏ ꯍꯣꯏ ꯑꯗꯨꯗꯨꯅ ꯀꯩꯗꯧꯒꯦ ꯀꯥꯟꯗ ꯆꯥꯛꯁꯦ ꯆꯥꯕ ꯃꯇꯝꯗ ꯁꯨꯄꯔ ꯐꯥꯏꯒꯦꯕ ꯐ꯭ꯔꯥꯡ ꯕ꯭ꯔꯪ ꯐꯔꯥꯡꯕ꯭ꯔꯪ ꯊꯥꯜ ꯆꯣꯡꯕꯒꯤ ꯇꯥꯏꯞꯇ ꯃꯐꯝꯁꯤꯗ ꯂꯣꯏ ꯇꯧꯔꯅꯦꯕ ꯑꯗꯨꯃꯥꯏꯅ ꯇꯧꯔꯦ ꯑꯗꯨꯒ ꯆꯥꯕꯁꯦ ꯌꯥꯝ ꯊꯨꯅ ꯊꯨꯅ ꯇꯨꯝꯃꯦ ꯀꯩꯅꯣ ꯀꯩ ꯍꯥꯏꯒꯦ ꯍꯣꯏꯗꯤꯖꯥꯛ ꯑꯐꯕꯁꯦ ꯌꯥꯝ ꯆꯥꯕ ꯉꯝꯗꯦ ꯂꯦꯊꯣꯛꯏꯗꯅ ꯑꯁꯣꯞ ꯃꯦꯂꯥꯗ ꯇꯧꯕ ꯆꯥꯛ ꯊꯣꯊꯣꯛ ꯇꯣꯠ ꯂꯥꯎꯕꯗ ꯑꯗꯣ ꯃꯣꯏ ꯑꯒꯤꯅ ꯐꯔꯥ ꯐꯔꯥ ꯂꯥꯎꯕꯒꯤ ꯆꯥꯛꯁꯨ ꯌꯥꯝ ꯆꯥꯁꯤꯟꯕ ꯑꯗꯨꯒ ꯌꯥꯝ ꯊꯨꯅ ꯊꯨꯅꯁꯨ ꯇꯨꯝꯕ ꯌꯥꯝ ꯊꯨꯅꯁꯨ ꯂꯥꯝꯕ ꯅꯨꯡꯁꯥ ꯁꯥꯕꯒꯤ
ꯑꯣ ꯑꯗꯨ ꯑꯗꯨꯗꯨꯅꯗꯤ ꯍꯛꯆꯥꯡꯗꯤ ꯑꯃꯨꯛ ꯅꯨꯡꯗꯤ ꯅꯨꯡꯉꯥꯏꯔꯤꯕ ꯄꯣꯠꯅꯤ
ꯌꯥꯡꯉꯦ ꯑꯥ ꯏꯁꯥꯗꯗꯤ ꯅꯨꯡꯉꯥꯏꯕꯀꯣ ꯑꯗꯣ ꯀꯩꯅꯣ ꯍꯥꯏꯔꯀꯥꯟꯗ ꯑꯃꯒ ꯍꯥꯏꯒꯦꯕ ꯑꯗꯨꯣ ꯃꯣꯏ ꯑꯥꯗꯅꯦ ꯈ꯭ꯋꯥꯏ ꯃꯔꯣꯏ ꯑꯣꯏꯅ ꯂꯣꯏ ꯐꯪꯉꯦ ꯍꯥꯏꯕꯗꯣ ꯅꯪꯅ ꯐꯪꯗꯕ ꯌꯥꯎꯋꯦꯕ ꯂꯝ ꯂꯝꯁꯦ ꯀꯩꯅꯣꯁꯦ ꯃꯔꯣꯏꯁꯦ ꯃꯔꯣꯏꯒꯤ ꯙꯔꯥ ꯃꯌꯥꯝꯁ ꯐ
ꯑꯣ
ꯁꯤꯗꯒꯤ ꯊꯥꯕ ꯑꯩꯈꯣꯏꯅ ꯑꯩꯈꯣꯏꯒꯤ ꯀꯔꯤ ꯃꯔꯣꯏ ꯃꯈꯜ ꯑꯅꯤ ꯊꯥꯕꯁꯦ ꯍꯥꯏꯗꯤ ꯅꯤꯡꯊꯝ ꯁꯤꯕ ꯑꯃꯁꯨꯡ ꯁꯤꯗꯕ ꯕꯕꯥꯅꯅ ꯈꯥꯏꯗꯣꯏꯗꯅ ꯑꯩꯈꯣꯏ ꯃꯔꯣꯏꯗ ꯑꯥꯗ ꯊꯥꯕꯗ ꯃꯔꯣꯏꯁꯦ ꯍꯧ ꯌꯥꯅꯤ ꯗꯦꯕ ꯅꯄꯥꯛꯄꯤꯍꯧ ꯌꯥꯗꯦ ꯃꯔꯣꯏꯍꯧ ꯌꯥꯗꯦ ꯁꯥꯃ ꯈꯟꯕꯒꯤꯔ ꯀꯩꯅꯣ ꯑꯩꯈꯣꯏ ꯈꯪꯗꯦꯕ
ꯑꯣ ꯊꯥꯔꯒꯗꯤ ꯌꯦꯡꯗꯤ ꯌꯦꯡꯉꯦꯕ ꯅꯠꯇ꯭ꯔꯥ
ꯌꯦꯡꯉꯦ ꯌꯦꯡꯉꯦ ꯑꯗ ꯄꯠꯁꯟꯕꯒꯨꯝꯕ ꯌꯥꯝ ꯇꯧꯋꯦꯕ ꯀꯪꯕ꯭ꯔꯥ ꯑ ꯏꯁꯤꯡ ꯃꯔꯥꯡ ꯀꯥꯏꯅ ꯊꯥꯕꯤꯕ ꯑꯗꯨꯑꯣꯏꯗꯤ ꯈꯔ ꯐꯕ ꯃꯥꯜꯂꯦ
ꯃꯗꯨꯗꯤ ꯋꯦꯗꯔꯁꯦ ꯈꯦꯠꯅꯕꯒꯤ ꯁꯥꯃꯟꯕꯒꯤ ꯑꯣꯏꯔꯝꯒꯅꯤ ꯃꯗꯣ
ꯑꯗꯨ ꯑꯗꯨ ꯑꯗꯨ ꯃꯥ ꯑꯗꯨ ꯃꯥꯜꯂꯦꯕꯀꯣ ꯃꯣꯏ ꯑꯥꯒꯤ ꯌꯥꯝ ꯍꯥꯎꯕ ꯑꯃꯅ ꯀꯩꯅꯣꯁꯨ ꯌꯥꯝ ꯍꯥꯎꯋꯦ ꯉꯥꯒꯨꯝꯕ ꯑꯗꯒꯤ ꯁꯤꯗꯤ ꯃꯔꯥꯡ ꯀꯥꯏꯅ ꯆꯥꯕ ꯐꯪꯉꯦ ꯍꯥꯏꯗꯤ ꯉꯥ ꯌꯥꯎꯗ꯭ꯔꯗꯤ ꯑꯃꯆꯥ ꯍꯩꯅꯗꯦ ꯕꯤꯗꯣ ꯑꯩꯈꯣꯏꯁꯨꯣꯛ ꯑꯗꯨ ꯇꯧꯔꯦ ꯉꯥ ꯑꯃꯗꯤ ꯗꯤ ꯐꯖꯅ ꯃꯔꯥꯡ ꯀꯥꯏꯔꯦ ꯍꯥꯏꯇꯥꯔꯦ
ꯀꯩꯅꯣ ꯏꯁꯤꯡ ꯆꯥꯎꯅ ꯀꯩꯅꯣ ꯇꯧꯕꯒꯤ ꯑꯣꯏꯖꯥꯠꯔꯥ ꯏꯁꯤꯡ ꯇꯨꯔꯦꯜ ꯂꯩꯈꯤꯕꯒꯤ ꯑꯣꯏꯖꯥꯔꯥ
ꯍꯣꯏ ꯇꯨꯔꯦꯟ ꯑꯆꯧꯕ ꯕꯔꯥꯛ ꯇꯨꯔꯦꯟꯗꯣ ꯑꯗꯨ ꯂꯩꯕꯒꯤ ꯑ ꯒꯤ ꯉꯥꯖꯥꯎ ꯑꯉꯥ ꯀꯔꯤ ꯀꯔꯥ ꯃꯔꯥꯡ ꯀꯥꯏꯔꯦꯗꯅ ꯑꯗꯨꯗꯨꯅ ꯑꯩꯈꯣꯏꯒꯤ ꯑꯇꯦꯛ ꯑꯅꯧꯁꯦ ꯐ꯭ꯔꯦꯁꯁꯦ ꯌꯥꯝ ꯀꯩꯊꯦꯜꯁꯤꯗ ꯈꯨꯗꯛ ꯈꯨꯗꯛꯀꯤ ꯑꯣꯏꯅ ꯐꯪꯉꯦꯗꯅ ꯑꯗꯨꯗꯨꯅ ꯑꯗꯨꯝ ꯄꯨꯈꯠꯂꯛꯄ ꯑꯗꯨꯒ ꯑꯩꯈꯣꯏ ꯃꯅꯤꯄꯨꯔꯗ ꯐꯪꯉꯤꯕ ꯉꯥ ꯀꯩꯅꯣꯁꯦ ꯉꯥꯃꯨ ꯉꯀ꯭ꯔꯥ ꯉꯥꯆꯤꯛ ꯑꯗꯨ ꯑꯗꯥ ꯍꯥꯏꯔꯤꯕ ꯙꯔꯥꯁꯤꯗꯤ ꯑꯃꯨꯛ ꯐꯪꯗꯦꯀꯣ ꯃꯣꯏꯌꯥꯥꯗꯗꯤ
ꯍꯅꯦ
ꯑꯥ ꯑꯥ ꯁꯨꯝꯕ ꯙꯔꯥꯁꯤꯡ ꯐꯪꯗꯦ ꯃꯣꯏ ꯔꯧ ꯐꯪꯉꯤ ꯑꯗꯨꯒ ꯏꯂꯤꯆꯥ ꯑꯗꯨ ꯑꯗꯥ ꯀꯩ ꯈꯔ ꯑꯩꯈꯣꯏꯅ ꯁ꯭ꯋꯥꯏꯗ ꯐꯪꯗꯕ ꯉꯥ ꯈꯔ ꯂꯩꯔꯤꯑꯕꯜ ꯑꯗꯨ ꯐꯪꯉꯦ ꯑꯗꯨꯒ ꯌꯥꯝ ꯅꯣꯛꯅꯤꯡꯕ ꯑꯃꯅꯅꯦ ꯀꯩꯅꯣꯝꯒ ꯍꯥꯏꯒꯦꯕ ꯑꯦꯂꯤꯤꯁꯥ ꯁꯦ
ꯑꯥ
ꯑꯥꯗꯗꯤ ꯌꯥꯝ ꯍꯥꯎꯋꯦꯕ
ꯑꯥ
ꯑꯗꯨ ꯃꯅꯤꯄꯨꯔꯗꯗꯤ ꯍꯥꯎꯇꯦꯕ
ꯃꯗꯨꯨ ꯄ ꯊꯣꯣꯔꯨ ꯑꯗꯨꯥꯅ ꯇ ꯇꯦꯛ ꯇꯦꯛꯅ ꯆꯥꯕꯒꯤ ꯌ ꯑꯣꯏꯔꯝꯅꯤ ꯑꯇꯦꯛꯄꯅ ꯆꯥꯕ ꯌ ꯑꯣꯏꯔꯝꯒꯅꯤ ꯃꯗꯨꯗꯤ
ꯑꯗꯨ ꯑꯣꯏꯗꯣꯏ ꯃꯥꯜꯂꯦꯀꯣ
ꯍꯥꯏ ꯗꯤꯅꯦ ꯁꯤꯅꯤꯗ ꯑ ꯅꯣꯏ ꯀꯩꯅꯣꯗꯒꯤ ꯑꯩꯈꯣꯏꯒꯤ ꯁ꯭ꯋꯥꯏꯗ ꯌꯥꯝ ꯁꯝꯅ ꯍꯥꯏꯔꯕꯗ ꯑꯩꯈꯣꯏ ꯏꯃꯥꯟꯅꯕ ꯍꯟꯗꯛ ꯂꯨꯍꯣꯡꯕ ꯂꯨꯍꯣꯡꯕꯗꯨꯒꯤ ꯆꯥꯛꯀꯧꯕꯁꯤꯗ ꯉꯥ ꯊꯣꯡꯕꯁꯦ ꯑ ꯀꯩꯅꯣꯗꯒꯤ ꯃꯥꯒꯤ ꯆꯥꯛꯀꯧꯕꯒꯤ ꯉꯥꯗꯣ ꯌꯥꯝ ꯍꯥꯎꯋꯦ ꯌꯥꯝꯅ ꯍꯥꯎꯋꯦ ꯃꯌꯥꯝꯁꯨꯦ ꯇꯣꯏꯅ ꯍꯥꯏꯅꯩꯌꯦꯕꯀꯣ ꯑꯗ ꯍꯥꯏꯅꯔꯤꯕ ꯃꯤꯁꯤꯡꯁꯦ ꯂꯥꯛꯏꯁꯤꯡꯁꯦ ꯑꯌꯥꯝꯕꯅ ꯏꯝꯐꯥꯜ ꯂꯣꯝꯗꯒꯤ ꯂꯥꯛꯄ ꯃꯤꯁꯤꯡ ꯑꯣꯏꯅ ꯇꯧꯋꯦꯕꯀꯣ ꯑꯗꯣ ꯑꯗꯣꯝꯗ ꯇꯦꯡꯉꯥꯛꯁꯦ ꯑ ꯀꯩꯅꯣꯗꯒꯤ ꯕꯖꯥꯔꯗꯒꯤ ꯆꯠꯂꯒ ꯂꯩꯔꯒꯁꯨ ꯆꯥꯕ ꯨꯝꯕ ꯅꯠꯇ꯭ꯔ ꯑꯗꯨꯒ ꯎꯟꯒꯤ ꯉꯥ ꯆꯥꯕꯒꯨꯝꯕ ꯑꯗꯨꯝ ꯑꯌꯥꯝꯕꯅꯦꯕ ꯑꯗꯣ ꯑꯩꯈꯣꯏ ꯁꯤꯒꯤꯅ ꯑꯃꯨꯛ ꯂꯧꯕꯨꯛꯇꯒꯤ ꯐꯥꯛ ꯂꯥꯎꯅ ꯐꯥꯒꯠꯂꯒ ꯐꯥꯒꯠꯂꯀꯥꯟꯗ ꯑꯗꯨꯝ ꯈꯨꯗꯛꯇ ꯁꯦꯝꯃꯒ ꯊꯣꯡꯕꯅꯦꯕ ꯑꯗꯨꯗꯨꯅ ꯌꯥꯝ ꯍꯥꯎꯋꯦ ꯌꯥꯝ ꯍꯥꯎꯋꯦ ꯍꯥꯏꯅꯩꯌꯦꯕ ꯍꯣꯏ ꯄꯨꯖꯥꯔꯤꯒꯤ ꯃꯈꯥꯁꯨ ꯄꯣꯜꯂꯝꯒꯅꯤ ꯑꯗꯣ ꯉꯥꯗꯣ ꯑꯗꯨꯃꯥꯏꯅ ꯊꯣꯡꯕꯅꯤꯅ ꯑꯇꯦꯛꯄ ꯊꯣꯡꯕꯒꯤ ꯃꯍꯥꯎꯁꯤꯁꯨ ꯇꯣꯡꯉꯥꯜꯂꯦꯕ ꯑꯗꯨꯅ ꯃꯗꯨꯅꯁꯨ ꯑꯣꯏꯒꯅꯤ ꯃꯗꯣ
ꯃꯣꯏꯒꯤꯁꯤꯗ ꯑꯩ ꯂꯤꯁꯥꯁꯦ ꯁꯦꯡꯕ ꯁꯦꯡꯗꯕꯁꯨ ꯈꯔ ꯂꯩꯕ ꯃꯥꯜꯂꯦꯕꯀꯣ ꯄꯨꯊꯣꯔꯛꯄ ꯃꯇꯝꯗ ꯔꯥꯎꯟ ꯇꯥꯕ ꯁꯥꯡꯕ ꯀꯥꯏꯅ ꯈꯔ ꯑꯗ ꯃꯅꯤꯄꯨꯔꯗ ꯊꯣꯡꯕꯁꯤꯗꯤ ꯑꯥꯒꯤ ꯇꯦꯁꯁꯤ ꯁꯨꯡꯐꯪ ꯐꯪꯗꯦꯕ ꯈꯤꯇꯪꯗꯪ ꯅꯝꯃꯒꯅꯦ ꯇꯣꯛꯄꯤꯗꯣ
ꯎꯝ
ꯇꯧꯔꯤꯁꯦ
ꯈꯪ ꯈꯟꯅꯦ
ꯑꯩ ꯈꯪꯗꯦ ꯍꯥꯏ ꯍꯥꯏ ꯀꯥꯟꯅꯗ꯭ꯔꯦ ꯅꯨꯡꯉꯥꯏꯕꯁꯨ ꯐꯥꯎꯋꯦ ꯁꯥꯖꯕ ꯈꯔ ꯁꯥꯖꯔꯁꯨ ꯉꯥ ꯆꯥꯛ ꯆꯥꯕꯒꯤꯗꯤꯀꯣ ꯃꯣꯏ ꯌꯥꯗ ꯊꯤꯅ ꯍꯥꯎꯔꯦ
ꯁꯥꯕ ꯍꯥꯏꯁꯦ ꯁꯥꯕ ꯍꯥꯏꯁꯤꯕꯨ ꯀꯌꯥꯝ ꯀꯌꯥꯝ ꯍꯦꯟꯅ ꯁꯥꯒꯦ ꯍꯥꯏꯁꯤꯦ
ꯏꯟꯗꯤꯌꯥꯒꯤ ꯏꯁꯇꯦꯠ ꯏꯟꯗꯤꯌꯥꯒꯤ ꯏꯁꯇꯦꯠꯇꯅꯦ ꯁꯥꯔꯤꯕ ꯂꯩꯕꯥꯛ ꯀꯛꯆꯤꯡꯖꯥ ꯁꯤꯒꯤ ꯃꯅꯨꯡꯗ ꯑꯁꯥꯝꯁꯦ ꯁꯤꯡꯉ
ꯎꯝ ꯎꯝ ꯎꯝ
ꯗꯦꯂꯤ ꯁꯥꯏ ꯍꯥꯏꯗ꯭ꯔꯥ
ꯑ ꯑ ꯃꯅꯤꯄꯨꯔꯔꯤ ꯍꯥꯏꯖ ꯑꯗꯨ ꯋꯥꯅꯤ ꯁꯥꯔꯁꯨ ꯍꯦꯛꯇ
ꯃꯅꯤꯄꯨꯔꯁꯤꯗꯤ ꯁꯨꯡꯁꯥ ꯁꯥꯗꯕꯒꯨꯝꯕꯅꯤ ꯑꯁꯥꯝꯒ ꯌꯦꯡꯅꯔꯨꯔꯗꯤ ꯑꯩꯈꯣꯏꯒꯤ ꯑꯃ ꯑꯣ ꯇꯣꯕꯔ ꯊꯥꯁꯦ ꯑꯩꯈꯣꯏ ꯃꯅꯤꯄꯨꯔꯗꯤ ꯁꯤꯖꯟꯁꯦ ꯌꯥꯝ ꯅꯨꯡꯉꯥꯏꯇ꯭ꯔꯥ
ꯎꯝ ꯎꯝ
ꯋꯤꯟꯇꯔ ꯈꯤꯇꯪ ꯆꯪꯁꯤꯜꯂꯛꯄꯒꯤ ꯃꯣꯏ ꯑꯥꯗ ꯑꯣꯛꯇꯣꯕꯔꯁꯦ ꯄꯨꯔꯥ ꯀꯩꯅꯣꯅꯤ ꯐꯦꯟ ꯊꯥꯕꯗ ꯐꯦꯟꯁꯦ ꯑꯁꯥꯕ ꯁꯤꯠꯂꯒꯅꯦ ꯍꯦꯛꯇ ꯍꯨꯝꯃꯥꯡꯁꯦ ꯑꯔꯔꯔ ꯇꯥꯔꯤ ꯍꯥꯏꯕ
ꯑꯗꯨꯗꯤ ꯃꯣꯏꯒꯤꯗꯤ ꯑꯗꯨꯗꯤ ꯒ ꯈꯟꯖꯕꯗꯀꯣ ꯔꯦꯟꯀ ꯍꯥꯡꯕ ꯃꯤꯁꯤꯡꯁꯦ ꯑꯦꯁꯤꯒꯤ ꯄꯩꯁꯥꯗꯨꯗ ꯑꯦꯁꯤꯒꯤ ꯄꯩꯁꯥꯗꯨꯗ ꯑꯗꯨꯝ ꯄꯩꯁꯥꯁꯦ ꯃꯌꯥꯝ ꯃꯌꯥꯝ ꯇꯥꯔꯝꯅꯤꯕ
ꯎꯝ ꯃꯣꯏꯗꯤ ꯌꯨꯝꯗꯒꯤ ꯃꯄꯥꯟ ꯊꯣꯛꯇꯕ ꯐꯦꯟ ꯊꯥꯔꯒ ꯑꯦꯁꯤ ꯊꯥꯔ ꯑꯗꯨꯝ ꯂꯩꯕ
ꯑꯗꯨꯅ ꯐꯔꯦꯕ ꯑꯗꯨꯗꯤ ꯀꯣꯏꯕ ꯍꯥꯡꯆꯤꯛ ꯂꯥꯡꯕꯁꯦ ꯀꯣꯏꯕ ꯆꯠꯂꯨꯁꯦ ꯒꯥꯥꯁꯦ ꯀꯌꯥ ꯈꯪ ꯒꯥꯔꯤ ꯆꯧꯕꯒ
ꯅꯠꯇꯦ ꯅꯠꯇꯦ ꯑ ꯕꯤꯠ ꯊꯤ ꯂꯩꯇꯦ ꯃꯣꯏꯅ ꯅꯨꯡꯉꯥꯏꯗꯣꯏ ꯁꯤꯖꯟꯁꯦ ꯍꯥꯏꯔꯣꯔꯥ ꯖꯦꯅꯋꯥꯔꯤ ꯖꯦꯅꯋꯥꯔꯤ ꯗꯤꯁꯦꯝꯕꯔ ꯖꯦꯅꯋꯥꯔꯤꯁꯦ ꯑꯅꯤꯁꯤꯗꯤ ꯅꯨꯡꯉꯥꯏ ꯗꯤꯁꯦꯝꯕꯔ ꯖꯦꯅꯋꯥꯔꯤꯁꯦ ꯑꯩꯈꯣꯏ ꯁ꯭ꯋꯥꯏꯗ ꯍꯥꯏꯔꯒꯅ ꯑꯌꯨꯛꯇ ꯈꯤꯇꯪ ꯏꯪꯂꯤ ꯏꯪꯂꯤ ꯇꯧꯔꯒ ꯅꯨꯡꯊꯤꯟ ꯌꯧꯔꯛꯄꯗ ꯐꯨꯔꯤꯠ ꯊꯥꯕ ꯂꯤꯠ ꯇ꯭ꯔꯁꯨ ꯌꯥꯕꯒꯤ ꯇꯥꯏꯞꯇꯣ ꯑꯗꯨꯗꯨꯗꯤ ꯗꯤꯁꯦꯝꯕꯔ ꯖꯦꯅꯋꯥꯔꯤꯗ ꯇꯧꯋꯦꯕ
ꯑꯩꯈꯣꯏꯁꯨ ꯑꯗꯨꯝ ꯑ ꯑ ꯑꯩꯈꯣꯏꯗꯅ ꯑꯃꯨꯛ ꯑꯊꯥꯕ ꯁꯦꯝꯕ ꯖꯦꯅꯋꯥꯔꯤ ꯖꯦꯅꯋꯥꯔꯤ ꯁ꯭ꯋꯥꯏꯁꯤꯕꯨꯗꯤ ꯑꯏꯪꯕ ꯑꯗꯨꯝ ꯏꯪꯉꯦ ꯄꯨꯂꯞ ꯏꯪꯉꯦ ꯑꯗꯨꯝ ꯀꯣ ꯅꯨꯃꯤꯠꯇꯨꯃ ꯑꯗꯨꯝ ꯑꯗꯨ ꯈꯣꯏꯗꯅ ꯑꯃꯨꯛ ꯑꯩꯈꯣꯏ ꯃꯥꯔ꯭ꯁꯀ ꯌꯧꯔꯛꯄ ꯑꯗꯨꯋꯥꯏ ꯇꯥꯔꯅꯤ ꯅꯠꯇ꯭ꯔꯥ
ꯑꯥ ꯑꯥ ꯍꯣꯏ ꯊꯥꯕꯜ ꯆꯣꯡꯕꯒꯤ ꯑꯃ ꯋꯦꯗꯔ ꯑꯃ ꯂꯩꯕ ꯗꯣ ꯎꯝ ꯌꯥꯝ ꯀꯟꯅ ꯍꯏ ꯏꯪꯗꯕ ꯑꯌꯨꯛꯇꯅ ꯈꯔ ꯏꯪꯉꯤ ꯀꯥꯏꯅ ꯖꯔꯁꯤ ꯐꯨꯔꯤꯠ ꯃꯆꯥ ꯑꯃꯒ ꯂꯤꯠꯁꯟꯕ ꯌꯥꯝ ꯊꯥꯕ ꯅꯠꯇꯕ ꯑꯗꯨꯁꯨ ꯍꯦꯛꯇ ꯖꯦꯀꯦꯠ ꯅꯨꯡꯀꯦꯠꯀ ꯅꯠꯇꯦꯀꯣ ꯈꯔ ꯃꯆꯥ ꯑꯝ ꯂꯤꯠꯂꯒ ꯅꯨꯡꯊꯤꯟꯗꯗꯤ ꯑꯃꯨꯛ ꯐꯤ ꯑꯄꯥꯕ ꯑꯗꯨꯝ ꯁꯦꯠꯂ ꯆꯠꯈꯤꯕꯗ ꯀꯩꯁꯨꯝ ꯇꯧꯗꯕꯁꯦ ꯁꯤꯒꯤ ꯇꯥꯏꯞꯇ ꯖꯅꯋꯥꯔꯤ ꯗꯤꯁꯦꯝꯕꯔꯁꯤ ꯅꯨꯡꯉꯥꯏ
ꯗꯣ ꯍ ꯑ ꯃꯣꯏꯒꯤꯗꯤ ꯇꯧꯕ꯭ꯔꯥ ꯇꯧꯗꯕ꯭ꯔꯥ ꯍꯧꯖꯤꯛ ꯑꯩꯈꯣꯏ ꯁ꯭ꯋꯥꯏꯒꯤꯁꯤꯗꯤ ꯏꯪꯉꯒꯅ ꯈꯪꯏꯪ ꯈꯪꯏꯪ ꯏꯪꯕ ꯃꯌꯥꯝ ꯌꯥꯝ ꯏꯪꯕ ꯁꯥꯔꯒꯅ ꯃꯌꯥꯝ ꯌꯥꯝ ꯁꯥꯕ ꯑꯃ ꯍꯦꯛ ꯇꯧꯗ꯭ꯔꯅꯦ
ꯑ ꯃꯣꯏꯒꯤꯗꯤ ꯍꯣꯜ ꯌꯤꯑ꯭ꯔꯁꯦ ꯁꯥꯔꯕꯅꯤꯅ ꯑꯗꯨ ꯃꯣꯏꯅ ꯁꯥꯏ ꯍꯥꯏꯕ ꯇꯥꯔꯦ ꯀꯪꯁꯥ ꯁꯥꯕꯗꯣ ꯑꯗꯨꯒ ꯌꯥꯝ ꯅꯨꯡꯉꯥꯏꯕ ꯑꯃꯅ ꯃꯣꯏꯒꯤꯅꯦ ꯁꯥꯔꯒ ꯁꯨꯨꯅꯦ ꯀꯩꯅꯣ ꯇꯧꯗꯦꯕ ꯎ ꯃꯤ ꯃꯨꯁꯟꯕꯗꯣ
ꯀꯩꯒ ꯀꯔꯤꯒꯤꯅꯣꯗꯣ ꯏꯁꯤꯡ ꯂꯩꯇꯕꯒꯤꯦꯔꯥ ꯂꯧꯊꯣꯛꯑꯝꯒꯅꯤ ꯑꯗꯨꯗꯤ
ꯊꯤꯅ ꯉꯧꯊꯣꯛꯑꯦ
ꯑ ꯑꯗꯣ ꯑꯩꯅ ꯈꯪꯕꯗ ꯏꯁꯤꯡ ꯂꯩꯕ ꯃꯐꯝꯁꯤꯡꯁꯦ ꯁꯤꯗꯤ ꯃꯨꯁꯜꯂꯦꯕ ꯃꯤꯁꯤꯡꯁꯦ ꯁꯝꯅ ꯍꯥꯏꯔꯕꯗ ꯑꯗꯣꯏ ꯑꯩꯈꯣꯏ ꯁ꯭ꯋꯥꯏꯁꯤꯁꯨ ꯃꯉꯥꯏꯔꯦ ꯐꯥꯔꯝ ꯇꯧꯅꯩꯀꯣ ꯑꯗꯨꯅ ꯏꯁꯤꯡ ꯃꯔꯛꯇ ꯂꯩꯕ ꯑꯇꯗꯒꯤꯗꯤ ꯑ ꯁꯣꯝꯗ ꯊꯥꯡꯒꯔꯣꯝ ꯍꯥꯏ ꯍꯥꯏꯇꯥꯔꯦꯀꯣ ꯂꯣꯛꯇꯥꯛ ꯂꯣꯝꯒꯤꯁꯤꯗꯁꯨ ꯏꯁꯤꯡ ꯌꯥꯝ ꯂꯣꯛꯇꯥꯛꯀꯤ ꯏꯁꯤꯡ ꯂꯩꯗ ꯑꯗꯨꯗꯨꯅ ꯃꯣꯏꯒꯤꯁꯤꯡꯁꯤꯁꯨꯨꯁꯦ ꯏꯄꯥꯟ ꯄꯥꯟꯗꯕꯒꯨꯝꯕ ꯑꯗꯨꯃꯥꯏꯅ ꯇꯧꯒꯜꯂꯦ ꯏꯁꯤꯡ ꯂꯩꯕ ꯃꯐꯝꯁꯤꯡꯁꯦ ꯃꯤꯁꯦ ꯃꯨꯕꯖꯥꯠꯅꯤ ꯑꯗꯣ ꯃꯁꯤꯒꯤꯁꯨ ꯃꯔꯝ ꯂꯩꯔꯝꯒꯅꯤ ꯃꯁꯦ
ꯇꯄꯨꯔꯁꯦ ꯅꯨꯡꯁꯤꯠ ꯑꯌꯤꯡꯕ ꯁꯦꯠꯂꯤꯀꯣ ꯈꯤꯇꯪ ꯑꯐꯠ ꯑꯁꯔꯁꯨ ꯎꯔꯨꯝ ꯈꯛꯇꯪ ꯂꯥꯡꯕ ꯑꯃ ꯆꯪꯕꯗ ꯅꯨꯡꯁꯤꯠ ꯑꯏꯤꯡꯕ ꯂꯥꯛꯑꯒ ꯌꯥꯝ ꯅꯨꯡꯉꯥꯏꯇ ꯠꯇ꯭ꯔ ꯍꯥꯡꯆꯤꯠ ꯂꯥꯡꯉꯤꯗꯅ ꯑꯗꯨꯒꯤ ꯍꯥꯡꯆꯤꯠ ꯂꯥꯡꯕꯒꯤ ꯅꯨꯡꯁꯤ ꯁꯤꯠꯁꯦ ꯃꯣꯏ ꯑꯥꯗ ꯁꯤꯠꯇꯦꯕ ꯎꯝ ꯁꯤꯠꯁꯨꯨꯁꯤꯠ ꯁꯤꯠꯇꯦꯕ ꯎ ꯋꯥꯁꯦ ꯂꯣꯏ ꯂꯦꯞꯄꯒ ꯂꯩꯅꯦꯕ ꯁꯨꯡꯁꯤꯠ ꯁꯤꯠꯂꯣꯏꯕ
ꯃꯗꯣ ꯑꯩꯈꯣꯏꯒꯤ ꯁꯤꯇꯤ ꯑꯣꯏꯔꯛꯄꯒꯤꯅ ꯑ ꯎ ꯋꯥꯁꯦ ꯃꯌꯥꯝ ꯌꯥꯟꯊꯠꯈꯤꯕꯒꯤꯅ ꯁꯤꯇꯤ ꯉꯥꯛꯇ ꯑꯣꯏꯔꯒ ꯕꯤꯜꯗꯤꯡ ꯉꯥꯛꯇ ꯁꯥꯔꯒ ꯎ ꯋꯥ ꯂꯩꯇꯕ ꯃꯐꯝ ꯍꯥꯏꯕꯗꯣ ꯑꯗꯨ ꯑꯣꯏꯁꯜꯂꯛꯄꯒꯤ ꯎ ꯋꯥ ꯑꯃ ꯅꯤꯗꯨꯅ ꯁꯦꯠꯄꯗꯨꯗꯤ ꯉꯝꯃꯛꯇꯕꯗꯣ ꯍꯥꯏꯗꯤ ꯅꯨꯡꯁꯤꯠ ꯁꯤꯠꯄ ꯅꯨꯡꯁꯤꯠ ꯁꯤꯠꯄ ꯍꯥꯏꯁꯤꯗꯕꯨ ꯑꯩꯈꯣꯏꯒꯤ ꯅꯨꯡꯁꯤꯠ ꯁꯤꯠꯄ ꯌꯥꯕ ꯃꯐꯝ ꯎ ꯃꯌꯥꯝ ꯍꯧꯕ ꯃꯐꯝ ꯍꯥꯏꯇꯥꯔꯦꯀꯣ ꯑꯗꯨꯒꯤ ꯑꯗꯨꯒꯤ ꯃꯐꯝꯗꯨꯗꯒꯤ ꯂꯥꯛꯀꯗꯣꯏꯅꯦꯕ ꯑꯩꯈꯣꯏꯅ ꯅꯨꯡꯁꯤꯠ ꯋꯤꯟ ꯅꯨꯡꯁꯤꯠ ꯁꯤꯠꯂꯤꯁꯤꯗꯕꯨ ꯀꯩꯅꯣ ꯑꯣꯏꯅꯕ ꯏꯀ꯭ꯋꯂꯤꯕꯝ ꯑꯣꯏꯅꯕ ꯍꯥꯏꯕꯗꯤ ꯃꯐꯝ ꯈꯔ ꯅꯦꯝꯕ ꯖꯒꯥꯗꯨꯗ ꯅꯨꯡꯁꯤꯠ ꯌꯥꯝ ꯂꯩꯕ ꯂꯩꯕ ꯖꯒꯥ ꯑꯗꯒꯤ ꯂꯥꯛꯑꯒ ꯈꯔ ꯄꯤꯔꯒ ꯑꯩꯈꯣꯏꯒꯤ ꯑꯦꯠꯃꯣꯁꯐꯤꯌꯔꯁꯤꯗꯕꯨ ꯑꯗꯨꯝ ꯂꯩꯇꯦ ꯃꯥꯟꯅꯅ ꯊꯝꯗꯣꯏꯅꯤ ꯍꯥꯏꯇꯥꯔꯦ ꯍꯣꯠꯅꯕ ꯃꯇꯝꯗ ꯅꯨꯡꯁꯤꯠꯁꯦ ꯂꯥꯛꯄꯒꯤ ꯁꯤꯠꯂꯤꯅꯦꯕ ꯑꯗꯣ ꯁꯤꯠꯄꯗꯣ ꯑꯗꯨꯋꯥꯏꯗꯗꯤ ꯑꯃꯠꯇ ꯂꯩꯇ꯭ꯔꯕꯅꯤꯅ ꯆꯞ ꯃ ꯑꯗꯨꯝ ꯁꯥꯃꯤꯟꯅꯕꯗꯣ ꯑꯗꯨ ꯑꯣꯏꯔꯅꯦꯕ ꯃꯗꯨꯗꯣ ꯑꯗꯨꯅꯤꯗ
ꯑꯗꯨꯅꯦ ꯑꯗꯨꯃꯥꯏꯅ ꯇꯧꯋꯤ ꯃꯣꯏ ꯑꯁꯣꯝꯅꯅꯥ ꯀꯪꯒꯤꯗꯤ ꯑꯗꯣ ꯑꯩ ꯑꯩ ꯃꯤꯅꯤꯠ ꯑꯃ ꯂꯩꯔꯒ ꯇꯧꯅ ꯇꯧꯔꯛꯀꯦ ꯑꯩ ꯁꯣꯝꯗ ꯀꯣꯜ ꯑꯝꯇꯪ ꯇꯧꯈꯤꯒꯦꯀꯣ ꯎꯝ ꯎꯝ ꯑꯗꯨꯒ ꯑꯃꯨꯛ ꯇꯧꯔꯛꯑꯣ ꯎꯝ ꯎꯝ ꯊꯝꯃꯦ ꯊꯝꯃꯦ